ꯇꯥꯏꯌꯦ ꯇꯥꯏ
ꯅꯣꯏ ꯈꯣꯡꯕꯥꯟꯒꯤ ꯀꯩꯅꯣ ꯑꯦ ꯅꯪ ꯀꯩꯅꯣꯗꯨꯗꯤ ꯗꯤ ꯉꯥ ꯐꯥꯗ꯭ꯔꯣ ꯇꯨꯔꯦꯟꯗꯣ
ꯍ ꯏꯁꯤꯡ ꯆꯥꯎꯗꯕꯅ ꯐꯥꯗꯦꯗ ꯀꯕꯣꯛ ꯀꯪꯂꯥ ꯇꯪꯉꯥꯏ ꯁꯤꯜꯂꯛꯑꯦꯗ ꯑꯃꯨꯛ
ꯆꯥꯎ ꯑꯣ ꯅꯣꯡ ꯍꯟꯗꯛꯁꯦ ꯅꯣꯡ ꯀꯌꯥ ꯆꯨꯗꯦꯅꯦꯀꯣ
ꯍ ꯈꯔ ꯆꯥꯎꯈꯠ ꯆꯥꯎꯈꯠꯂꯛꯑꯀꯥꯟꯗꯕꯨ ꯈꯔ ꯊꯥꯅꯕ
ꯇ ꯖꯨꯟ ꯂꯥꯏ ꯖꯨꯂꯥꯏ ꯃꯤ ꯊꯑꯦ ꯖꯨꯂꯥꯏ ꯅꯣꯡ ꯁ ꯆꯨꯔꯥꯈꯤꯅꯤꯗ
ꯈ ꯈ ꯈꯣꯡꯗ ꯑꯔꯦꯕ
ꯍꯣꯏ ꯍꯟꯗꯪ ꯂꯧꯒꯤꯦ ꯃꯃꯥꯡꯗ ꯍꯥꯏꯔꯒ ꯂꯧꯒꯦ ꯍꯥꯏꯔꯒ ꯀꯩꯅꯣ ꯇꯧꯋꯤꯗ ꯈꯔ ꯊꯦꯡꯉꯤꯗ ꯅꯣꯡꯁꯦ ꯑꯗꯨ ꯂꯧ ꯏꯁꯤꯡ ꯐꯪꯗꯕꯒꯤꯅꯦ ꯀꯩꯅꯣ ꯇꯧꯅꯔꯦꯕ
ꯎꯝ ꯃꯃꯥꯡꯗꯗꯤ ꯑꯗꯨꯝ ꯏꯨꯝ ꯐꯪꯉ ꯀꯗꯗꯤ ꯋꯥꯔꯝ ꯃꯅꯤ
ꯎꯝ ꯃꯃꯥꯡꯗꯤ ꯁꯤꯒꯨꯝꯕ ꯃꯇꯝꯁꯦ ꯀꯩꯅꯣ ꯇꯧ ꯃꯤ ꯀꯩꯅꯣ ꯇꯧꯔꯦꯗ ꯍꯟꯗꯛ ꯌꯥꯗꯕ ꯖꯒꯥꯁꯤꯦ ꯃꯃꯥꯡꯗꯗꯤ ꯂꯣꯏ ꯐꯧ ꯍꯨꯟꯕ ꯌꯥ ꯂꯣꯏꯁꯤꯟꯕ ꯇꯥꯏꯃꯤꯡꯅꯦꯕ
ꯎ ꯋꯥꯁꯨ ꯍꯧꯖꯤꯛꯅ ꯇꯥꯗ꯭ꯔꯦ ꯑꯗꯩꯗꯤ ꯋꯥꯅ ꯍꯥꯏꯩ ꯃꯌꯥꯝ ꯇꯧꯅꯤꯡꯉꯤ ꯑꯗꯩꯗꯤ ꯑꯃꯨꯛ ꯏꯁꯤꯡ ꯑꯃꯨꯛ ꯆꯧꯈꯦꯟꯗ ꯏꯗꯧꯅ
ꯃꯥꯅꯦ
ꯆ ꯆꯗꯕꯤꯅꯤ ꯆꯍꯤ ꯆꯍꯤ ꯑꯅꯤ ꯑꯍꯨꯝ ꯁ ꯀꯦ ꯂꯣꯂꯛꯇꯇ꯭ꯔꯤꯖꯦ ꯀꯣꯏ
ꯑꯝ
ꯋꯥꯜ ꯆꯟꯅꯦ
ꯏꯁꯤꯡ ꯊꯨꯝꯕ ꯍꯧꯔꯅꯤ ꯗꯪꯈꯔ ꯂꯩꯔꯗꯤ
ꯃꯃꯥꯡꯉ ꯍꯟꯗꯛꯀꯤ ꯑꯍꯨꯝ ꯂ ꯀꯩꯅꯣ ꯑꯩꯈꯣꯏ ꯍꯟꯗꯛ ꯊꯨꯝꯃꯤꯅꯣ
ꯑꯝ
ꯍꯣꯏꯔꯣ ꯍꯟꯗꯛ ꯊꯨꯝꯖꯨ ꯈ ꯌꯨꯝ ꯑꯍꯨꯝꯂꯛ ꯆꯪ ꯃꯤꯅꯤꯒꯤ ꯊ
ꯅꯣꯏ ꯇꯨꯔꯦꯟꯅ ꯂꯥꯡ ꯑꯗꯨꯝ ꯊꯥꯏꯔꯣ ꯉꯥ ꯐꯥꯏꯁꯤꯕꯣ ꯏꯟꯈꯣꯟ ꯏꯟ ꯁꯣꯛꯇ꯭ꯔꯣ
ꯍꯧꯖꯤꯛꯇꯤ ꯃꯥꯏ ꯏꯁꯤꯡꯗꯣ ꯏꯁꯤꯡ ꯆꯥꯎꯔꯕꯨꯗꯤ ꯏꯟꯁꯨ ꯊꯥꯅꯩ ꯑꯗꯩ ꯂꯥꯡꯁꯨ ꯑꯗꯨꯝ ꯊꯛꯅꯩ ꯉꯥ ꯑꯆꯧꯕꯗꯤ ꯅꯠꯇꯦꯗ ꯃꯩꯇꯩ ꯉꯥ ꯉ ꯉꯥꯃꯨꯒꯨꯝꯕ ꯉꯥꯕꯦꯝꯃꯒꯨꯝꯕ ꯑꯗꯨꯕꯅꯤꯗ
ꯑꯗꯨꯒꯨꯝꯕꯅ ꯉꯥꯦꯟ ꯑꯃ ꯉꯥ ꯄꯦꯟꯕꯗ ꯌꯥꯝꯃꯤꯅꯦꯀꯣ ꯄꯗ ꯑꯗꯨ ꯇꯉꯥꯏ ꯉꯒꯥꯔꯤ ꯁꯦꯝꯃ ꯃꯥꯜꯂꯦ ꯑꯗꯨꯁꯨꯀꯣ
ꯀꯁꯤ ꯀꯥꯏ ꯅꯗꯤ ꯁꯤ ꯅꯗꯤ ꯀ ꯆꯦꯅꯏꯁꯦ ꯐꯕꯣ
ꯐꯕꯧ ꯉꯥꯗꯣ
ꯑ ꯒꯥꯔꯤ ꯁꯦꯝꯗꯕ ꯃꯣꯏ ꯇꯣꯉꯥꯟ ꯈꯪꯗꯦ ꯑꯗꯨꯝ ꯥꯕꯤ ꯑꯃ ꯑꯗꯨꯗꯤ ꯀꯥ ꯍꯦꯟꯅ ꯁꯦꯝꯗꯤ ꯁꯦꯝꯅꯗꯦꯕ ꯃꯔꯨ ꯌꯥꯝ ꯌꯥꯎꯋꯦꯗꯣ
ꯃꯔꯨꯌꯥꯃꯕ
ꯎꯝ
ꯉꯥ ꯄꯦꯝꯃ ꯉꯥ ꯄꯦꯝꯃꯒ ꯐꯤꯠꯇꯤꯟꯒꯤꯦ ꯑꯗꯨ ꯆꯞ ꯃꯥꯟꯅꯕ ꯅꯠꯇ꯭ꯔꯣ ꯑꯗꯨꯗꯤ ꯉꯥꯕꯦꯃ ꯐꯤꯠꯇꯤꯡ
ꯆꯥꯃꯉꯥꯗꯗꯤ ꯃꯥꯅꯤ ꯍꯥꯎ ꯍꯥꯎꯔꯤ
ꯑꯣ ꯑꯩ ꯍꯥꯟꯅ ꯁꯤ ꯂꯝꯐꯩ ꯄꯥꯠ ꯂꯩꯔꯤꯉꯩꯗ ꯌꯥꯝ ꯐꯥꯔꯝꯕꯅꯤꯅꯦ ꯂꯥꯡ ꯇꯧꯔꯒ ꯍꯧꯖꯤꯛꯇꯤ ꯑꯗꯨꯒꯤ ꯂꯝꯕꯤ ꯄꯥ ꯑꯗꯨ ꯃꯤ ꯂꯣꯏ ꯂꯩꯁꯟꯈ꯭ꯔꯦ ꯌꯨꯝ ꯁꯥꯔꯒ ꯍꯧꯖꯤꯛꯇꯤ ꯃꯥꯡ ꯑꯗꯨ ꯂꯩꯔꯤꯉꯩꯗ ꯌꯥꯝ ꯐꯥꯔꯝꯝꯕꯅꯤ
ꯤ ꯇ ꯍꯉ ꯁꯉ ꯂꯩꯅꯤꯕꯅꯦꯌꯥꯝꯗꯤꯦ
ꯀꯥꯏꯗ
ꯗꯦꯟꯇꯦꯜꯂꯤ ꯄꯔꯦꯡꯗ ꯈꯣꯡꯕꯥꯅꯤ
ꯍꯣꯏ ꯅꯥꯂ ꯀꯩꯀꯥꯗꯣ ꯀꯝꯕꯥꯜꯗꯣ
ꯑ ꯍꫭꯏ
ꯑꯁ ꯑꯗꯨ ꯉꯥ ꯄꯩ ꯂꯩꯔꯦ ꯍꯥꯏꯅꯦ ꯑꯗꯨꯗꯤ ꯌꯥꯝꯃꯒꯣꯏ ꯀꯩꯅꯣ ꯍꯥꯏꯔꯤꯗꯤ ꯃꯣꯏ ꯑꯗꯨ ꯂꯩꯕ ꯀꯥꯡꯕꯨꯗꯨꯅ ꯑꯩꯈꯣꯏꯒꯤ ꯑ ꯀꯩꯅꯣꯗꯣ ꯉꯥ ꯃꯔꯨ ꯂꯩꯕꯗꯣ ꯇꯨꯡꯍꯟꯕꯤꯗꯣ ꯑꯗ ꯑꯁ ꯑꯆꯧ ꯑꯆꯧꯕ ꯆꯦ ꯆꯂꯏꯅꯦ
ꯄꯣꯔꯣ ꯑꯃꯁꯨ ꯂꯩ ꯃꯥꯜꯅꯤ ꯄꯣꯔꯣꯡ ꯀꯣ
ꯇꯧꯕꯅꯤꯅ ꯃꯩꯅ ꯅꯝꯃꯗꯤ
ꯃꯩꯅ ꯅꯝꯃ ꯃꯅ ꯐꯥꯔꯅꯤ ꯉꯥ ꯐꯥꯕꯁꯨ ꯕꯤꯜꯂꯦ ꯑꯧ ꯕꯤꯜꯂꯕꯅꯦ ꯑꯩ ꯑꯗꯨꯗ ꯆꯪ ꯅꯣꯏ ꯎꯔꯗꯤ ꯈꯔ ꯍꯥꯏꯗꯧ ꯃꯥꯅꯤꯌꯦ
ꯉꯥ ꯐꯥꯕꯕꯁꯤ ꯑꯝ ꯁꯤꯗ ꯃꯅꯨꯡꯗ ꯐꯥꯕ ꯌꯥꯔꯣꯏꯗꯤ ꯍꯥꯏꯈ꯭ꯔꯕ ꯑꯩꯈꯣꯏ ꯈꯛꯇ ꯑꯣꯏꯔꯗꯤ ꯑꯩꯈꯣꯏ ꯃꯁꯅ ꯅꯨꯡꯗꯥꯡ ꯑꯃꯒꯨꯝꯕꯗꯤ ꯀꯩ ꯈꯡꯗꯗꯤ ꯀꯩꯁꯨ ꯍꯥꯏꯔꯣꯏꯗ
ꯀ ꯑꯣꯏ ꯑꯗ ꯑꯩꯈꯣꯏ ꯁꯥꯇ ꯌꯥ ꯄꯋꯥ ꯑꯣꯏ ꯊ ꯌꯥꯎ ꯅꯔ
ꯑꯗꯨꯅꯦ ꯄꯥꯎ ꯍꯦꯛꯇ ꯌꯥꯎꯋꯦꯕ ꯑꯗꯨꯒꯤꯅꯦꯕ ꯅꯨꯡꯗꯥꯡꯗ ꯉꯥꯏꯍꯥꯛꯇꯡ ꯅꯝꯕꯗ ꯌꯥꯝ ꯐꯥꯅꯦꯕ ꯑꯩꯁꯦ
ꯍꯣꯏ
ꯍꯟꯗꯛꯇꯤ ꯃꯣꯏ ꯃꯩꯇꯟ ꯆꯥꯛ ꯂꯣꯏꯔꯁꯨ ꯆꯥꯔꯦꯛ ꯑꯣꯏꯅ ꯀꯩꯅꯣꯗꯤ ꯇꯧꯗꯦ ꯍꯥꯏꯌꯦꯕ ꯄꯥꯎ ꯌꯧꯅꯕꯅꯦ ꯍꯥꯏꯌꯦꯕ
ꯑꯥ ꯈꯡꯗꯦꯅꯦ ꯑꯗꯨꯒꯤ ꯄꯥꯎꯗꯣ ꯃꯣꯏ ꯗꯣꯛꯇꯔ ꯅꯨꯄꯥꯗꯨꯅ ꯀꯩꯅꯣ ꯇꯧꯋꯗ ꯃꯣꯏ ꯃꯣꯏ ꯄꯥꯎ ꯄꯤꯃꯗꯦ ꯇꯨꯅꯨꯄꯥꯗꯨ ꯀꯩ ꯁꯤ ꯗꯁꯨ ꯍꯥꯏꯗꯕꯖꯥꯠ ꯑꯗꯨ ꯅꯨꯄꯥꯗꯨꯅ
ꯀꯁꯨ ꯍꯥꯏꯗꯤ ꯍꯥꯏꯌꯦ ꯑꯗꯩꯗꯤ ꯑꯩꯈꯣꯏ ꯃꯁꯦꯟ ꯁꯨꯝ ꯍꯥꯏꯅꯕ ꯅꯤꯃꯨ ꯅꯤꯃꯨ ꯉꯥꯡꯅꯕꯏꯕ ꯄꯥꯎꯗꯣ ꯐꯥꯒꯤꯔꯁꯨꯀꯒ ꯌꯧꯅꯕꯗꯨꯗ ꯌꯧꯕꯅꯦ ꯍꯥꯏꯕ
ꯑꯧ ꯀꯅꯥꯅ ꯑꯃꯨꯛ ꯀꯅꯥꯅ ꯍꯥꯏꯅꯦ ꯍꯣꯅꯤ
ꯑꯣ ꯑꯃꯅ ꯀꯩꯅꯣ ꯇꯧꯕꯩꯅꯤꯌꯣ ꯄꯩꯁꯥ ꯇꯤꯡ ꯃꯥꯜꯂꯦ ꯃꯦꯛ ꯆꯡꯖꯤꯔꯛꯏꯁꯦ ꯈꯔ ꯆꯞ ꯆꯡꯕꯤꯗꯤ ꯈꯡꯗꯦ ꯀꯠꯇꯉꯕꯃ ꯂꯩꯦ ꯎꯝ ꯏꯡꯇ ꯑꯕꯤꯗꯦꯕ
ꯑꯗ ꯂꯩꯕ ꯀꯥꯡꯕꯨꯅ ꯄꯥꯎ ꯄꯤꯨ ꯌꯥꯂꯕ ꯑꯗꯨꯗꯤ
ꯃꯣꯏ ꯑꯗꯨ ꯈꯪꯗꯤ ꯈꯪꯉꯣꯏꯗꯅ ꯍꯥꯏꯗꯤ ꯄꯥꯎꯗꯣ ꯌꯧꯅꯗꯣꯏꯅꯦꯕ ꯁꯨꯝ ꯐꯥꯒꯤ ꯖꯨꯒꯥꯏꯔꯣꯏ ꯑꯁ ꯍꯥꯏꯅꯕꯗ
ꯍꯣꯏ ꯑꯩꯅ ꯈꯟꯕꯗꯤꯀꯣ ꯑꯩꯈꯣꯏ ꯃꯁꯦꯟꯅ ꯄꯥꯎ ꯄꯤꯕ ꯌꯥꯔꯝꯅꯦꯕ ꯅꯠꯇ꯭ꯔꯗꯤ ꯄꯥꯎ ꯄꯤ ꯑꯗꯨ ꯗꯣꯛꯇꯔ ꯅꯨꯄꯥꯗꯨꯅ ꯍꯥꯏꯔꯒꯗꯤ ꯑꯗꯨ ꯑꯗꯨ ꯅꯨꯃꯤꯠ ꯈꯨꯗꯛꯇꯀꯣ ꯍꯥꯏꯒꯅꯦꯕ
ꯃꯥꯗꯤ ꯀꯩ ꯄꯥꯎ ꯄꯤꯗꯤ ꯍꯥꯏ
ꯑꯣ ꯑꯩꯈꯣꯏ ꯀꯥꯡ ꯀꯥꯡꯕꯨ ꯑꯩꯈꯣꯏ ꯀꯥꯡꯕꯨꯅ ꯑꯣꯏꯔꯝꯅꯦ ꯑꯗꯨ ꯇꯥꯔꯤꯕ ꯇꯥꯕ ꯀꯥꯡꯕꯨ ꯑꯃ ꯑꯦꯁ ꯑꯗꯣ ꯅꯉꯅ ꯐꯣꯟ ꯇꯧꯕ ꯌꯥꯝ ꯌꯥꯎꯕꯅꯦ
ꯑꯣꯝ
ꯅꯔꯁꯤꯡꯅꯤꯗ ꯄꯥꯔꯃꯅꯦꯟ ꯇꯥꯕ ꯅꯨꯄꯥꯥꯗꯣ ꯑꯗꯨꯁꯨ ꯁꯤ ꯀꯩꯅꯣꯗꯒꯤ
ꯣꯅꯦ ꯃꯥꯒ ꯐꯣꯟ ꯅꯝꯕꯔ ꯂꯩꯅꯩ ꯍꯥꯏꯕꯅꯦꯕ
ꯑ
ꯇ ꯐꯦ ꯃꯥꯒꯗꯤ ꯐꯣꯟ ꯅꯝꯕꯔ ꯂꯩꯅꯤ ꯍꯥꯏ
ꯎꯝ
ꯍꯥꯏꯩ ꯗꯥꯏ ꯑꯅꯝꯕꯅ ꯃꯉꯣꯟꯗ ꯑꯗꯨꯝ ꯄꯤꯔꯝꯕꯖꯥꯔꯦ ꯄꯣꯠꯁꯦ ꯑꯗꯒꯤꯩ ꯃꯥꯅ ꯑꯃꯨꯛ ꯐꯣꯟ ꯇꯧꯔꯛꯑꯦ ꯂꯩꯔꯦ ꯂꯧ ꯂꯥꯎꯒꯥꯏ ꯄꯥꯎ ꯐꯥꯎ ꯐꯥꯎꯩ ꯇꯧꯥꯎꯅꯅ ꯑ ꯃꯥꯅꯕꯨꯗꯤ ꯀꯝꯄꯜꯁꯔꯤ ꯗꯥꯛꯇꯔꯗꯨꯅꯕꯨꯗꯤ ꯃꯉꯣꯟꯗ ꯍꯥꯏꯔꯝꯒꯅꯦꯕ ꯑꯩ ꯁꯨꯃꯥꯏꯅ ꯆꯥꯊꯣꯛꯑꯝꯃꯦ ꯈꯣꯠꯂꯝꯃꯦ ꯑꯗꯨꯗ ꯍꯥꯏꯔꯝꯕꯅꯦ
ꯑꯔꯦꯃꯅꯤ ꯍꯣꯏ ꯀ ꯌꯎ ꯑꯩꯈꯣꯏꯅꯦ ꯌꯧꯗꯗꯤꯅꯦ ꯑꯗꯨ ꯅꯨꯄꯥꯗꯨ ꯗꯥꯏꯔꯦꯛ ꯇꯧꯔꯒꯗꯤ ꯂꯩ ꯆꯥꯕ ꯅꯨꯃꯤꯠꯇꯣ ꯑꯗꯨꯗ ꯗꯥꯏꯔꯦꯛ ꯍꯥꯏꯒꯅꯦꯕ
ꯑꯣ ꯄꯥꯎꯔꯗꯨ ꯁꯨꯃꯥꯏꯅ ꯆꯥꯊꯣꯛꯑꯝꯃꯦ ꯍꯥꯏꯔꯦ ꯈꯣꯠꯂꯦꯅ ꯂꯩꯅꯕ ꯂꯩꯔꯝꯒꯅꯦꯕ
ꯂꯩꯔꯝꯅꯤ ꯂꯩꯔꯝꯃꯅꯤ ꯑꯗꯨꯒꯤꯅꯤ ꯀꯣ ꯅ ꯑꯃꯛ ꯅꯣꯡ ꯍꯦꯛ ꯅꯣꯡ ꯅꯣꯡꯉꯥꯟꯕꯒ ꯑꯃꯨꯛ ꯇꯧꯋꯤꯗꯣ ꯅꯠꯇꯗꯤꯅꯦ ꯆꯥꯕ ꯅꯨꯃꯤꯠ ꯈꯨꯗꯥꯥꯗ ꯑꯗꯨꯝ ꯍꯥꯏꯅꯔꯒ ꯃꯊꯪꯒꯤ ꯅꯨꯃꯤꯠꯇ ꯀꯩꯅꯣ ꯍꯥꯞꯄꯣꯏꯕ ꯆꯥꯇ
ꯑh.
ꯑꯗꯨꯅꯦ ꯃꯣꯏ ꯀꯣꯟꯅ ꯀꯣꯟꯅ ꯑꯗꯨꯝ ꯐꯣꯟ ꯇꯧꯔ ꯌꯧꯅꯕꯩꯅꯤ ꯍꯪꯅꯤꯗ. ꯑꯩꯈꯣꯏꯁꯤꯡꯁꯦꯥ ꯄꯁꯥ ꯆꯥꯒꯦꯅ ꯂꯩꯕ ꯉ
ꯐꯪꯒꯦꯝ ꯑꯗꯨꯗꯣ ꯁꯤꯐꯥꯎꯇ ꯑꯩꯈꯣꯏꯅ ꯆꯥꯉꯛꯄꯗꯣ ꯍꯣꯏ ꯈꯟꯕꯨꯗꯤ ꯍꯟꯖꯜꯂꯝꯃꯅꯤ ꯍꯥꯏꯕ ꯇꯔꯗ
ꯑꯅꯧꯕꯊꯗꯣꯏ ꯃꯁꯦ ꯃꯥꯗꯣ ꯍꯟꯖꯤꯟꯅꯕ ꯍꯣꯠꯅꯕꯗ ꯋꯥꯗꯣꯏꯅꯦ
ꯃꯥꯅꯦ
ꯃꯔꯤ ꯃꯈꯥꯏ ꯍꯥꯏꯗ ꯃꯣꯏ ꯌꯧꯗ ꯌꯥꯎꯈꯤꯅꯤ
ꯎꯝ
ꯌꯥ ꯐꯅꯤ
ꯍꯣꯏ ꯆꯪ ꯀꯊꯥꯅꯤꯒꯅꯤ ꯋꯥꯗꯁꯨ
ꯎꯝ ꯄꯥꯎ ꯌꯧꯕ ꯌꯧꯋꯦ ꯍꯥꯏꯔꯒꯗꯤ ꯀꯩꯅꯣ ꯇꯧꯔꯅꯤ ꯑꯗꯨꯗ ꯇꯥꯕ ꯀꯩꯅꯣ ꯄꯥꯔꯃꯅꯦꯟ ꯇꯥꯕ ꯄꯥꯁꯤꯡꯗꯣ
ꯎꯝ ꯄꯥꯃꯅ ꯇꯥꯕꯣ ꯀꯥꯡꯕꯨꯗꯨꯔꯝꯣ ꯍꯥꯏꯔꯣ ꯍꯥꯏꯗꯤ ꯃꯣꯏ ꯃꯣꯏ ꯑꯗꯨꯝ ꯍꯥꯏ ꯑꯣꯏ ꯇ ꯃꯣꯏꯗ ꯆꯥꯟꯁ ꯂꯩꯔꯤꯅꯤꯗꯣ ꯑꯗꯨꯗꯤ ꯐꯖ ꯀꯩꯅꯣ ꯇꯧꯋꯦ ꯈꯣꯠꯂ
ꯄꯥꯎ ꯑꯗꯨꯃꯥꯏꯅ ꯍꯥꯏꯔꯒꯗꯤ ꯑꯁ ꯃꯣꯏꯁꯦ ꯈꯔꯥꯟ ꯆꯥꯟꯕꯤꯅꯕ ꯍꯥꯏꯇꯥꯔꯦ
ꯎ ꯑꯃꯗ ꯑꯃꯗꯈꯛ ꯇꯧꯕ ꯑꯣꯏꯔ ꯃꯥꯜꯁꯦ
ꯎꯝ
ꯑꯣ ꯑꯩꯈꯣꯏꯗꯧ ꯀꯥꯏ ꯂꯩ ꯑꯗꯨꯝ ꯃꯥꯥꯏ ꯌꯥꯅꯕꯨꯅ ꯀꯗ
ꯎꯝ ꯑꯩꯁꯨ ꯈꯜꯂꯦꯕ ꯑꯗꯨꯒꯤ ꯗꯣꯛꯇꯔ ꯅꯨꯄꯥꯗꯨꯅꯗꯤ ꯀꯩꯁꯨ ꯁꯥꯎꯔ ꯀꯩꯅꯣ ꯇꯧꯕꯤꯗꯧ ꯃꯥꯟꯗꯦꯅ
ꯌꯥ ꯔꯤꯒꯨꯂꯔꯗꯨ ꯇꯥꯕꯗꯨꯗꯗꯤ ꯍꯥꯏꯔꯝꯒꯅꯦꯕ ꯐꯣꯟ ꯅꯝꯕꯔ ꯂꯩꯅꯕꯅꯤꯅ
ꯎꯝ
ꯒꯂꯔꯗ ꯍꯥꯏ ꯃꯔꯦꯕ
ꯑ ꯃ
ꯃꯥ ꯍꯥꯏꯔꯝꯗꯩ ꯃꯥ ꯄꯥꯎꯗ ꯃꯊ ꯃꯥꯗꯅꯦ
ꯎꯝ ꯑꯗꯨ ꯌꯥꯝ ꯐꯠꯈꯤꯗꯅꯦ
ꯔꯦꯒꯨꯂꯔꯃꯒ ꯀꯥꯟ ꯅ ꯊꯣꯛꯣ ꯈꯣꯗꯥꯅꯕꯁꯨ ꯑꯣꯏꯔꯝꯃꯣꯏ ꯑꯗꯗꯤ
ꯑꯗꯨ ꯇꯥꯕ ꯔꯤꯒꯨꯂꯩꯅꯣ ꯇ ꯄꯥꯔꯃꯦꯟ ꯇꯥꯕꯗꯣ ꯑꯗꯨ ꯀꯥꯡꯕꯨ ꯏꯕ ꯕꯤꯦꯔꯥꯅꯤ ꯅꯃꯨꯛ
ꯎꯝ ꯀꯩꯅꯣ ꯑꯩ ꯑꯗꯨ ꯇꯥꯔꯤꯉꯩꯗꯀꯣ ꯗꯦꯟ ꯗꯦꯟ ꯇꯨꯔꯦꯜꯗ ꯇꯥꯔꯤꯉꯩꯗ ꯁꯣꯁꯦ ꯀꯩꯅꯣ ꯇꯧꯕ ꯃꯃꯥꯡꯅ ꯇꯥꯔꯝꯕ ꯃꯤꯗꯨꯅ ꯐꯖꯅ ꯁꯦꯟꯅꯔꯝꯗꯕꯤꯗ ꯃꯥ ꯄꯨꯔ ꯆꯠꯄꯅꯦꯕ ꯑꯗꯨꯇꯤ ꯑꯣꯏꯔꯝꯗꯥꯏꯗ ꯐꯣꯟ ꯇꯧꯔꯒ ꯃꯥꯁꯨ ꯄꯨꯔ ꯀꯥꯎꯔ ꯃꯥꯜꯂꯦꯕ ꯑꯗꯨ ꯈꯤꯇꯪ ꯉꯥꯏꯊꯣꯛ ꯉꯥꯏꯁꯤꯟ ꯇꯨ ꯇꯧꯒꯗꯕꯗꯨꯕꯨ ꯑꯗꯨ ꯇꯥꯔꯦꯕ ꯀꯩꯅꯣꯗꯨꯅ ꯅꯔꯁꯤꯡꯒꯤ ꯇꯥꯕꯗꯨ ꯑꯗꯨꯗꯨꯅ ꯁꯥꯔꯗ ꯄꯥꯎ ꯄꯤꯈ꯭ꯔꯁꯦ ꯀꯃꯥꯏꯅ ꯇꯧꯁꯤ ꯇꯧꯈꯠꯂꯛꯄꯤꯅꯤꯃꯦ ꯑꯩ ꯑꯩ ꯈꯣꯏꯗꯧ ꯁꯒꯠꯂꯛꯄꯁꯤꯗꯤ ꯃꯤꯒꯤ ꯈꯟꯗꯦ ꯍꯥꯏꯕ ꯋꯥꯅꯤꯗ ꯁꯥꯔ ꯁꯥꯔꯗ ꯄꯥꯎ ꯄꯥꯎ ꯄꯤꯁꯤꯔꯣ ꯈꯣꯠꯁꯤꯔꯣ ꯀꯃꯥꯏꯅ ꯇꯧꯔꯤꯁꯤꯒꯦ ꯐꯣꯟ ꯇꯧꯔꯛꯄ ꯑ ꯑꯩꯅ
ꯎꯝ
ꯀꯕꯤ ꯁꯥꯎꯗꯤ ꯁꯥ ꯁꯥꯎꯅꯤꯡ ꯉꯝꯅꯦ
ꯅꯔꯁꯤꯡ ꯍꯥꯏꯗꯤ ꯀꯔꯝꯕꯅꯣ ꯅꯣ ꯅꯥꯏꯠꯀꯤꯔꯣ ꯔꯦꯒꯨꯂꯔ
ꯅꯥꯒꯤ ꯅꯠꯇꯦ ꯔꯦꯒꯨꯂꯔ ꯅꯨꯡꯊꯤꯟꯒꯤꯗꯨꯅꯤ ꯕꯦꯔꯥꯅ ꯑꯗꯨ ꯑꯗꯨꯅ ꯑꯣꯏꯔꯝꯒꯅꯤꯅꯦ ꯄꯥꯎ ꯄꯤꯕꯗꯁꯨ
ꯎꯝ
ꯃꯅꯦꯔꯎꯅꯤ
ꯑꯁꯨꯃꯥꯏꯅ ꯃꯣꯏ ꯀꯩꯅꯣꯝꯒꯗꯤ ꯇꯥꯔꯛꯑꯅꯤꯒꯥꯏꯗꯤ ꯑꯁ ꯑꯩ ꯑꯩ ꯅꯣꯡꯃ ꯃꯥ ꯁꯨꯇꯤ ꯑꯣꯏꯅ ꯅꯣꯡꯃꯥꯏꯖꯤꯡ ꯅꯨꯃꯤꯠ ꯇꯥꯔꯝꯃꯦꯕ
ꯎꯝ
ꯑꯗ ꯑꯩ ꯇꯥꯕꯗ ꯍꯦꯔꯥꯆꯟꯗ ꯇꯥꯃꯤꯟꯅꯔꯦ ꯑꯗꯩꯗꯤ ꯇꯥꯔꯨꯒꯨꯃꯅꯤ ꯂꯥꯛꯑ ꯇꯥꯃꯤꯟꯅꯔꯦ ꯃꯥꯁꯨ ꯑꯁ ꯃꯊꯪ ꯂꯥꯠꯁꯋꯤꯛꯁꯨꯃꯨꯛ ꯂꯥꯛꯇꯣꯏꯅꯤꯅꯦ ꯍꯩꯅꯗꯝꯅ ꯑꯍꯩ ꯑꯄꯥ ꯁꯥꯒꯤꯝꯁꯤꯕꯅ ꯁꯥꯒꯤꯝꯁꯤꯕꯅ
ꯎꯝ ꯃꯣꯏꯗꯤ ꯑꯗꯨ ꯑꯗꯨ ꯑꯗꯨꯝ ꯇꯥꯔꯕꯅꯦ ꯃꯣꯏꯗꯤ ꯑꯁ ꯑꯐꯥꯎ ꯑꯐꯥꯎ ꯁꯥꯔꯕꯅꯤ
ꯑ ꯑꯩ ꯂꯩꯔꯤꯉꯩꯗꯤ ꯇꯔꯥꯒꯨꯝꯅꯤ ꯏꯕꯥꯅꯤ ꯂꯩꯃꯤꯟꯅꯔꯝꯃꯦꯕ ꯑꯦ ꯇꯥꯅ ꯇꯥꯃꯣꯅ ꯑꯩꯁꯨ ꯍꯥꯏꯗꯤ ꯃꯥꯁꯤ ꯂꯥꯛꯄꯩꯗꯣ ꯑꯩꯁꯨ ꯍꯥꯏꯗꯣꯛꯑꯒꯦ ꯀꯩꯅꯣ ꯇꯧꯔꯒꯦ ꯍꯥꯏ ꯀꯥꯟꯗ ꯆꯧꯒꯤꯗꯨꯅ ꯄꯥꯏꯔ ꯃꯥꯥꯏꯗ ꯇꯦꯇꯦꯂꯣꯝ ꯆꯠꯈ꯭ꯔꯦꯕ ꯑꯩꯗꯤꯁ ꯅ꯭ꯌꯨ ꯇꯦꯠꯂꯣꯝꯗ ꯇꯟꯕꯗꯨ ꯂꯩꯃꯤꯟꯅꯕ ꯃꯥꯅ ꯃꯥꯅꯕꯨꯗꯤ ꯍꯥꯏꯖꯩꯗ ꯑꯁ ꯁꯤꯂꯥꯛꯑ ꯑꯍꯩꯑꯄꯥ ꯁꯥꯒꯤꯕꯁꯤꯅ ꯊꯨꯄꯤꯀꯅ ꯉ ꯉꯔꯥꯡꯒꯤ ꯉꯈꯥ ꯃꯥꯅ ꯀꯩ ꯗꯨꯇꯤ ꯈꯪꯗꯅ ꯥ ꯇꯧꯔꯕ ꯑꯩ ꯑꯩ ꯆꯠꯂꯒꯦ ꯍꯥꯏꯁ ꯆꯠꯈ꯭ꯔꯦ ꯀꯣꯜꯑꯝ ꯆꯠꯈꯔꯦꯕ
ꯈꯣꯏ ꯃꯁꯦꯟ ꯌꯦꯡꯅꯗꯦ ꯍꯥꯏꯕ ꯋꯥꯅꯤꯅꯦ
ꯑꯁ ꯃꯥꯏ ꯃꯥꯏ ꯍꯤꯡꯉ ꯂꯣꯏꯔꯦꯅ ꯇꯧꯖꯕꯁꯤꯗ
ꯃꯣꯏ ꯃꯣꯏ ꯃꯉ ꯀꯥꯏ ꯈꯜꯂꯒ ꯂꯩꯕ ꯍꯥꯏꯇꯔꯦ ꯃꯣꯏꯁꯤ
ꯎꯝ ꯆꯥꯛꯁꯤꯅꯦ ꯁꯨꯝ ꯁꯨꯝ ꯂꯈꯠꯂꯛꯏ ꯀꯃꯥꯏꯅ ꯇꯧꯗꯣꯏꯅꯣ ꯈꯪꯗ꯭ꯔꯦ
ꯆꯥꯗꯣꯏꯅꯤ
ꯍꯣꯔꯦꯟ ꯆꯥ ꯆꯥꯒ ꯌꯦꯔꯨꯝ ꯆꯥꯔꯨꯁꯤꯔ ꯈꯪꯗꯦ
ꯑꯦ ꯍꯣꯏ ꯍꯣꯔꯦꯟ ꯍꯣꯔꯦꯟ ꯁꯀꯤꯅꯦꯕꯀꯣ
ꯎꯝ ꯁꯤꯒꯤꯅꯦ
ꯑꯦ ꯀ ꯈꯔ ꯇꯨꯝ ꯇꯨꯝꯕꯗꯨ ꯌꯥ ꯂꯥꯝꯃꯗꯤ ꯇꯨꯝ ꯌꯥꯎꯔꯣꯏꯗꯔꯤꯅꯤꯅꯦ
ꯑꯗꯨꯅꯦ ꯇꯨꯝꯕ ꯌꯥꯔꯣꯏ ꯗꯩꯅꯦ ꯆ ꯆꯥ ꯗꯤꯁꯄꯣ ꯑꯃꯒ ꯌꯦꯔꯨꯝ ꯑꯃ ꯆꯥꯔꯨꯖꯤꯔ ꯈꯪꯗꯦ ꯍꯨꯔꯥꯟꯕ ꯗꯨꯇꯤ ꯂꯣꯏꯔꯒ
ꯌꯥꯏ ꯀꯩꯅꯣ ꯇꯟꯗꯣ ꯇꯟꯗꯣ ꯇꯟꯖꯣ ꯑꯝ ꯆꯥꯁꯤꯟꯒꯔ ꯇꯨꯝꯒꯔꯁꯨ ꯌꯥꯏ
ꯎꯝ
ꯑꯗꯨ ꯆꯈꯥꯎ ꯍꯥꯡꯑ ꯇꯨꯝ ꯌꯥꯔꯣꯏꯕ ꯅ
ꯇꯨꯝꯕ ꯌꯥꯗꯕꯅꯤ ꯍꯣꯏ ꯌꯥꯗꯕꯅꯤ